ꯍꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ ꯇꯥꯕ꯭ꯔꯣ
ꯐꯖꯅ ꯇꯥꯕ꯭ꯔꯣ ꯍꯥꯏꯕꯅꯤ ꯎ ꯐꯖꯅ ꯇꯥꯔꯗꯤ ꯐꯔꯦ ꯐꯖꯅ ꯇꯥꯔꯗꯤ ꯐꯥꯔꯦ ꯍꯥꯏꯕꯅꯤ ꯅꯪꯁꯨ ꯑꯧ ꯍꯥꯏꯗ꯭ꯔꯁꯨ ꯌꯥꯕꯅꯤ
ꯌꯥꯝ ꯍꯥꯏꯕꯩ
ꯎꯝ ꯑꯩꯅ ꯀꯥꯏꯗ ꯌꯥꯝ ꯍꯥꯏꯈ꯭ꯔꯒꯅꯦ ꯑꯩꯁꯦ ꯁꯨꯝ ꯐꯝꯃꯝꯕꯅꯦꯗ ꯅꯪꯗꯤ
ꯆꯥꯛꯆꯥꯥ ꯂꯣꯏꯔꯒ ꯃꯄꯥꯟꯗ ꯂꯩ
ꯑꯣ ꯌꯥꯝ ꯐꯩꯅ ꯀꯩ ꯌꯦꯟꯁꯥꯡ ꯆꯥꯔꯒꯦ
ꯀꯩ ꯍꯦꯟꯖꯥꯡ ꯆꯥꯔꯒꯦ ꯑꯣ
ꯗꯥꯜꯒ ꯕꯣꯔꯤ
ꯇꯥꯏꯅꯦ ꯇꯥꯏꯅꯦ
ꯀꯩꯅꯣ ꯍꯥꯎꯋ ꯍꯥꯏꯔꯒ ꯇꯥꯏ ꯇꯥꯏ ꯍꯥꯏꯔꯤꯕ
ꯑꯁ ꯅꯪꯅ ꯑꯃꯨꯛ ꯑꯃꯨꯛ ꯍꯟꯅ ꯍꯥꯏꯕꯗꯨꯗ ꯇꯥꯏꯑ ꯍꯥꯏꯕꯅꯦ ꯍꯟꯖꯤꯟ ꯍꯟꯖꯤꯟ ꯍꯥꯏꯕꯗꯨꯗ ꯇꯥꯏꯌꯦ ꯍꯥꯏꯕꯅꯦꯕ
ꯑꯣ ꯀ ꯀꯔꯤ ꯊꯥꯆꯔꯒꯦ
ꯑꯩꯁꯦ ꯑꯁ ꯑꯩꯗꯤ ꯎ ꯍꯋꯥꯏ ꯃꯇꯔ ꯀꯥꯡꯉꯧꯒ ꯁꯦꯕꯣꯠꯒ ꯑꯥꯂꯨ ꯑꯃꯨꯛ ꯆꯥꯏ ꯑꯩꯈꯣꯏꯗꯤ
ꯀ ꯇꯧ
ꯍꯥꯥ
ꯀꯩꯅꯗꯧꯅ ꯀꯥꯏ ꯇꯎꯕꯅꯣꯕ
ꯑꯩꯈꯣꯏꯒꯤ ꯔꯥꯏꯁ ꯀꯨꯀꯔꯗ ꯇꯧꯔꯤꯅꯤꯅꯦ ꯀꯩꯅꯣ
ꯑꯁ
ꯀꯩꯗꯧꯔꯒꯦ
ꯔꯥꯏꯁ ꯀꯨꯀꯔ
ꯎꯝ ꯍꯣꯏ ꯈꯔ ꯅꯦꯠꯁꯦ ꯈꯔ ꯅꯨꯡꯉꯥꯏꯇꯦ ꯅꯪꯒꯤꯁꯦ ꯌꯥꯝ ꯄꯦꯟꯗꯦꯗ ꯅꯨꯡꯉꯥꯏꯇꯣꯏꯁꯦ ꯅ ꯅꯨꯡꯉꯥꯏꯍꯜꯂꯣ ꯍꯥꯏꯔꯒ ꯑꯣ
ꯃꯁꯨ ꯂꯥꯛꯇ
ꯑꯣ ꯑꯗꯨꯒꯤ ꯑꯣꯏꯔꯝꯃꯅꯤ
ꯑꯗꯨꯔ ꯌꯥꯏ
ꯉꯁꯤꯁꯨ ꯊꯕꯛ ꯆꯠꯄ꯭ꯔꯣ
ꯆ ꯁꯥ ꯎꯝ ꯎꯝ ꯆꯂꯦ ꯆ
ꯀꯩ ꯍꯥꯏꯕꯅꯣ
ꯊ ꯆꯂꯦ
ꯎꯝ
ꯑꯁ ꯉꯔꯥꯡꯗ
ꯑꯦꯁ ꯑꯥ ꯌꯥꯝ ꯆꯥꯕ ꯃꯥꯜꯂꯦ ꯀꯣ ꯆꯥꯛ ꯌꯥꯝ ꯆꯥꯕ ꯃꯥꯜꯂꯦ ꯍꯥ
ꯑꯩ ꯍꯥꯁꯃꯣꯂ ꯆꯩ ꯍꯖꯃꯣ
ꯑꯦ
ꯈꯥꯁꯂ ꯇꯕꯥ
ꯍꯣꯏꯅꯦ ꯇꯥꯏꯅꯦ ꯆꯥꯛ ꯇ ꯆꯥꯛ ꯇꯣꯛꯄ ꯀꯥꯟꯗ ꯍꯁꯨꯝꯂꯥ ꯆꯥꯕꯗꯤ ꯍꯥꯎꯕꯅꯦ
ꯂꯩ ꯂꯧꯔꯛꯦ
ꯑꯁ ꯎꯝ
ꯍꯧꯏ
ꯐꯔꯛꯇ ꯍꯥꯏ ꯐꯔꯛꯅꯤꯉ ꯅꯪꯁꯦ ꯕꯣꯜ ꯌꯦꯡꯉꯗꯤ ꯑꯃꯨꯛ ꯋꯥꯕꯅꯦꯀꯣ
ꯎꯝ
ꯥꯏ
ꯍꯥꯥ
ꯑꯩꯅ ꯑꯩꯈꯣꯏ ꯊꯕꯛꯀꯤ ꯗꯨꯀꯥꯟꯒꯤ ꯆꯥꯕꯤ ꯇꯥꯕ ꯇꯔꯨꯛ ꯍꯜꯂꯣ